ꯇꯔꯦ ꯇꯔꯦ꯫
ꯎꯝ ꯍꯜꯂꯛꯄ ꯀꯌꯥꯝ ꯀꯨꯏꯔꯒꯦ꯫
ꯉꯥꯏꯍꯥꯛꯇꯪ ꯑꯣꯏꯔꯦ꯫
ꯎꯝ ꯍꯥꯏꯗꯤ ꯇꯦꯛꯁ ꯊꯥꯛꯄꯗꯨ ꯑꯗꯨꯋꯥꯏꯗꯨꯗꯔ ꯅꯠꯇꯕꯤ ꯑꯗꯨꯏ ꯃꯃꯥꯡꯗꯔ꯫
ꯑꯗꯩ ꯍꯣꯛ꯫
ꯎꯝ ꯑꯗꯨꯒ ꯎꯝ ꯐꯤꯗꯣ ꯁꯨꯒꯦ ꯇꯧꯔꯝꯕꯅꯦꯕꯀꯣ꯫
ꯎꯝ꯫
ꯎꯝ꯫ ꯅꯣꯡꯁꯨ ꯃꯀꯨꯞ ꯃꯀꯨꯞ ꯇꯥꯔꯤ ꯑꯗꯨꯒ ꯌꯦꯡꯕꯗꯁꯨ ꯉꯁꯤꯁꯦ ꯅꯨꯡꯁꯥ ꯁꯥꯗꯧꯕ ꯃꯥꯟꯗꯕ ꯃꯑꯣꯡꯁꯦ
ꯎꯝ
ꯑꯗꯨꯗꯨꯒꯤ ꯑꯗꯨꯝ ꯁꯨꯗ꯭ꯔꯕ
ꯑꯩꯈꯣꯏꯁꯨ ꯇꯥꯏꯌꯦ ꯅꯅꯨꯡ
ꯎꯝ ꯑꯗꯣ ꯍꯧꯖꯤꯛꯇꯤ ꯍꯥꯡꯈꯤꯕ ꯏ ꯇꯥꯏꯞꯄꯨꯗꯤ ꯇꯧꯔꯦ ꯑꯗꯣ ꯉꯥꯏꯍꯥꯛꯇꯪ ꯃꯣꯏꯒꯤ ꯑꯥ ꯀꯣꯏ ꯀꯛꯄꯩꯅꯦ ꯇꯧꯕꯗꯨꯗꯁꯨ ꯑꯥ
ꯄꯨꯡ ꯃꯥꯄꯜ ꯑꯗꯨꯗꯥꯋꯥꯏꯗꯒꯤ ꯃꯩ ꯃꯨꯛꯀꯅꯤ ꯍꯥꯏꯏꯌꯦ ꯄꯨꯡ ꯃꯔꯤꯕꯨ ꯑꯩꯈꯣꯏꯒꯤ
ꯎꯝ ꯑꯗꯨꯗꯨꯗꯤ ꯀꯩ ꯍꯥꯏꯇꯥꯔꯦ ꯇꯥꯃꯣꯁꯦ ꯃꯩ ꯀꯥꯕ ꯇꯞꯄꯤꯗꯅ
ꯎꯝ ꯑꯗꯨꯅ ꯂꯣꯏꯔꯒ ꯆꯔꯖ ꯇꯧꯒꯦꯀꯣ꯫
ꯁꯤ ꯂꯣꯏꯔꯒ ꯍꯥꯏꯗꯤ ꯅꯦꯠ ꯑꯣꯞ ꯇꯧꯁꯤꯜꯂꯣ ꯑꯗꯨꯒ ꯐꯣꯟ ꯕ꯭ꯔꯥꯏꯠꯅꯦꯁꯇꯣ ꯑꯞ꯫ ꯐꯖꯅ ꯂꯩꯊꯔꯣ ꯇꯥꯝꯃꯣ ꯑꯗꯨꯗꯨꯒ ꯐꯖꯅ ꯇꯧꯋꯣꯕꯀꯣ꯫ ꯑꯗꯨꯅ ꯌꯥꯡꯕ ꯍꯦꯟꯅꯅꯦꯕ ꯕ꯭ꯔꯥꯏꯠꯅꯦꯁ ꯐꯨꯜ ꯑꯗꯒꯤ ꯅꯦꯠ ꯑꯣꯟ ꯀꯩꯀꯥ꯫ ꯇꯧꯔꯒ ꯊꯝꯕꯗꯨꯗꯤ ꯑꯗꯨꯝ ꯃꯩ ꯀꯥꯕ ꯇꯞꯄꯅꯦꯕꯀꯣ꯫
ꯍꯣꯏ꯫
ꯃꯔꯝꯗꯤ ꯈꯪꯕ꯭ꯔꯥ ꯃꯩ ꯃꯨꯅꯤ ꯍꯥꯏꯕꯗꯣ꯫
ꯑꯗꯩ ꯑꯃꯅ ꯍꯪꯉꯛꯄ ꯀꯣ ꯒꯔꯨꯨꯞꯇ ꯍꯥꯏꯅꯕꯀꯣ ꯋꯥꯇꯔꯁꯄ꯭ꯂꯥꯏ ꯁꯄꯥ꯭ꯂꯏ꯫ ꯋꯥꯇꯔ ꯁꯄ꯭ꯂꯥꯏꯒꯤ ꯒꯨꯔꯞ ꯑꯗꯨꯗ ꯍꯥꯏꯅꯕ꯫
ꯆꯨꯝꯃꯝꯗꯧꯕ ꯃꯥꯜꯂꯤ ꯍꯥꯏꯗꯤ ꯑꯉꯥꯡꯒꯤ ꯊꯧꯔꯝ ꯅꯠꯇꯦꯗꯅ ꯑꯍꯜ ꯂꯃꯟꯅ ꯂꯣꯏꯅ ꯇꯧꯕ ꯉꯥꯛꯇꯅꯤꯗꯅ ꯎꯝ ꯑꯗꯣ ꯍꯥꯏꯗꯤ ꯈꯪꯗꯦ ꯗꯥꯥꯟꯁ ꯇꯥꯔꯗ ꯑꯩꯈꯣꯏꯒꯤꯁꯨ ꯃꯨꯠꯈꯤꯕ ꯌꯥꯏ ꯍꯥꯏꯗꯤ ꯃꯌꯥꯝ ꯄꯨꯂꯞ ꯃꯨꯠꯄꯤꯔꯣ ꯑꯗꯨꯗ ꯇꯧꯕꯁꯨ ꯌꯥꯏ ꯑꯗꯣ ꯍꯥꯏꯗꯤ ꯃꯩꯕꯨꯗꯤ ꯑꯗꯨꯝ ꯌꯥꯎꯔꯤ ꯑꯩꯒꯤꯁꯨ ꯁꯤꯁꯦ ꯐꯨꯜ ꯌꯥꯎꯔꯤ ꯑꯗꯩ ꯑꯩꯈꯣꯏ ꯏ ꯅꯅꯥꯎꯒꯤꯁꯨ ꯐꯨꯜ ꯌꯥꯎꯔꯤ ꯑꯗꯨꯃꯥꯏꯅ ꯃꯥꯁꯨ ꯉꯍꯥꯡ ꯑꯗꯨꯝ ꯉꯇꯥ ꯇꯨꯝꯈ꯭ꯔꯦ ꯍꯥꯏꯗꯤ ꯑꯩꯅ ꯑꯗꯨꯝ ꯀꯔꯤꯌꯥꯗꯣ ꯇꯧꯁꯤꯔꯅ ꯍꯥꯏꯕꯅꯦꯕꯀꯣ
ꯎꯝ
ꯑꯗꯨꯗ ꯀꯔꯤꯌꯥ ꯑꯃꯔ ꯑꯅꯤꯔ ꯀꯩꯅꯣ ꯑꯗꯨꯃꯥꯏꯅ ꯇꯧꯋꯦꯕꯣ ꯇꯥꯃꯣꯅ ꯇꯨꯝꯈꯤꯕꯒꯤꯗꯥꯏꯒꯤꯗꯣ ꯑꯗꯒꯤ ꯑꯗꯨꯝ ꯁꯥꯎꯒꯅꯨ ꯍꯥꯏꯗꯤ ꯑꯩꯈꯣꯏ ꯅꯅꯥꯍꯝꯅ ꯍꯥꯏꯔꯛꯄꯅꯦꯕꯀꯣ
ꯎꯝ
ꯑꯗꯨꯒꯤ ꯑꯗꯨꯃꯥꯏꯅ ꯇꯧꯔꯒ ꯑꯃꯔ ꯑꯅꯤꯔꯥ ꯑꯗꯨ ꯈꯛꯇꯅꯦ ꯇꯥꯃꯣ ꯍꯥꯏꯗꯤ ꯑꯗꯩ ꯑꯩ ꯑꯩꯁꯨ ꯇꯨꯝꯅꯤꯡꯑꯦꯕꯀꯣ ꯏꯁꯥꯥꯁꯦ ꯌꯥꯗ꯭ꯔꯦ ꯑꯗꯒꯤ ꯑꯗꯨꯃꯥꯏꯅ ꯑꯗꯨ ꯂꯣꯏꯔꯦ ꯑꯗꯨ ꯂꯣꯏꯔꯒ ꯑꯩ ꯑꯗꯨꯝ ꯇꯥꯃꯣꯗ ꯀꯣꯜ ꯇꯧꯅ ꯇꯧꯅ ꯇꯧꯅ ꯇꯧꯅ ꯑꯩꯁꯨ ꯀꯃꯥꯏꯅ ꯇꯨꯝꯒꯔ꯭ꯤꯅꯣ ꯑꯗꯨꯝ ꯈꯪꯍꯧꯗꯦꯕ ꯀꯣꯟꯒꯩꯁꯦ ꯑꯗꯨꯝ ꯅꯟꯊꯦꯛꯑꯒ ꯑꯗꯨꯃꯥꯏꯅ ꯂꯩꯔꯝꯃꯒ ꯃꯩꯒ ꯌꯥꯎꯗꯕꯤ ꯂꯩꯔꯝꯃꯦ ꯍꯥꯏꯕꯗꯣ
ꯎꯝ
ꯑꯗꯨꯃꯥꯏꯅ ꯇꯧꯕꯅꯦ ꯏꯟꯗꯤꯔꯥꯗ ꯍꯧꯣꯠꯈ꯭ꯔꯕ
ꯉꯗꯦ
ꯀꯩ ꯍꯥꯏꯅꯣ ꯍꯧꯖꯤꯛꯀꯤ ꯍꯧꯗꯣꯛꯄꯗ
ꯍꯒꯠꯇꯦ ꯍꯥꯏꯕ
ꯎꯝ ꯑꯗꯣ ꯀꯧꯕꯗꯣ ꯈꯨꯃꯀꯨꯝꯗꯤ ꯇꯧꯗꯥꯏꯅꯦ
ꯇꯨꯃꯤ ꯂꯩꯏ
ꯎꯝ ꯍꯥꯏꯗꯤ ꯑꯍꯟꯅꯤꯅꯀꯣ ꯕꯣꯏꯇꯣꯟꯗꯤ ꯂꯣꯏꯁꯤꯟꯈ꯭ꯔꯕꯣ
ꯃꯥꯅꯤꯗ ꯃꯗꯦ
ꯎꯝ ꯈꯪꯗꯦ ꯈꯖꯤꯛ ꯈꯖꯤꯛꯇꯪ ꯒ꯭ꯌꯥꯟꯗꯤ ꯇꯥꯏ ꯍꯥꯏ ꯄꯣꯅꯤ ꯁꯨꯝ ꯆꯥꯎꯈꯠꯂꯛꯑꯕꯅꯤ ꯑꯗꯨꯗꯨꯅ ꯁꯨꯃꯥꯏꯅ ꯊꯦꯡ ꯇꯨꯝꯃꯗꯤ ꯍꯧꯒꯠꯄ ꯈꯣꯠꯄ ꯀꯥꯏꯔꯦ ꯁ꯭ꯀꯨꯜ ꯆꯠꯄ ꯈꯣꯠꯄ ꯌꯥꯔꯔꯣꯏ ꯈꯣꯠꯂꯔꯣꯏ
ꯎꯝ
ꯑꯗꯣ ꯑꯃꯥ ꯗꯣꯀꯨꯃꯦꯟꯁꯤꯡ ꯍꯥꯏꯗꯣ ꯀꯩ ꯍꯥꯏꯇꯥꯔꯦ ꯃꯣꯏꯒꯤ ꯑꯦꯁ ꯁꯤ ꯏꯟꯀꯝ ꯂꯩꯔꯦꯀꯣ
ꯑꯥ
ꯑꯗꯨꯒ ꯐꯣꯇꯣ ꯄꯥꯁꯄꯣꯔꯠꯀꯨꯝꯕ ꯑꯃ ꯁꯥꯏꯟ ꯑꯃ
ꯑꯗꯒꯤ ꯑꯣꯇꯤ ꯄꯤ ꯀꯩꯀꯥꯁꯨ ꯆꯪꯕ ꯑꯗꯨꯗꯣ
ꯆꯪꯕꯅꯦ ꯑꯣ ꯇꯤ ꯄꯤ ꯑꯍꯨꯝꯂꯥ ꯃꯔꯤꯔꯥ ꯀꯥꯎꯔꯦ
ꯎꯝ ꯑꯙꯥꯔ ꯂꯤꯡ ꯇꯧꯕ ꯅꯝꯕꯔꯒꯤ ꯑꯣꯏꯔꯝꯅꯤꯅꯦ
ꯎꯝ
ꯎꯝ ꯑꯗꯨꯗꯨꯃ ꯂꯩꯔꯦ ꯑꯗꯨꯒ ꯑꯥ ꯑꯣ ꯑꯃ ꯃꯣꯏꯒꯤ ꯀ꯭ꯨꯋꯦꯠꯀꯤ ꯃꯥꯔꯛꯁꯤꯠꯅꯦ ꯑꯗꯨꯒ ꯑꯦꯗꯃꯤꯠ ꯀꯥꯔꯠꯇꯨꯒ
ꯂꯣꯏꯔꯥ ꯃꯅꯦ ꯎꯝ ꯀꯩꯅꯣꯒꯤꯁꯨ ꯇꯦꯟ ꯇꯨꯋꯦꯞ ꯀꯤ ꯃꯥꯔꯛ ꯁꯤꯠꯁꯨ
ꯎꯝ ꯑꯗꯨ ꯗꯨꯃꯥꯏꯅ ꯇꯧꯔ ꯑꯗꯨꯝ ꯂꯣꯏꯔꯦ ꯑꯌꯥꯝꯕꯅ ꯑꯩꯒꯤ ꯐꯣꯟꯗ ꯑꯗꯨꯝ ꯌꯥꯎꯒꯨꯝ ꯇꯧꯔꯤ ꯑꯗꯨ ꯌꯥꯎꯗꯕ ꯍꯣꯔꯦꯟ ꯉꯥꯏꯍꯥꯛ ꯐꯣꯇꯣ ꯑꯃꯥ ꯑꯅꯤꯒ ꯀꯥꯞꯁꯤꯜꯂꯒ ꯑꯗꯨꯝ ꯔꯦꯗꯤ ꯂꯩꯔꯒ ꯑꯗꯨꯃꯥꯏꯅ ꯍꯣꯔꯦꯟ ꯊꯥꯖꯟꯅꯕ ꯇꯧꯕ ꯍꯥꯏꯗꯅ ꯑꯩꯁꯨ
ꯎꯝ
ꯄꯣꯠꯀꯤꯗꯨꯔꯣ ꯀꯩ ꯋꯥꯠꯂꯤꯒꯦ ꯍꯥꯏꯁꯦ ꯃꯥꯒꯤ
ꯕꯣꯇꯜ ꯋꯥꯇꯔ ꯕꯣꯇꯜ
ꯎꯝ ꯎꯝ ꯃꯤꯅꯔꯦꯜ ꯕꯣꯇꯜꯅ ꯃꯔꯛ ꯃꯔꯛꯇ ꯑꯗꯨꯝ ꯇꯧ ꯌꯥꯏ ꯍꯥꯏꯗꯤ ꯐꯅ ꯀꯨꯏꯅ ꯆꯠꯄꯅꯤꯅꯀꯣ
ꯐꯠꯇꯦ ꯑꯗꯨꯃꯥꯏꯅ ꯍꯟꯖꯤꯟ ꯍꯖꯤꯟ ꯄꯨꯕꯗꯣ ꯃꯤꯟꯅꯔꯦꯜ ꯕꯣꯇꯜꯗꯣ
ꯎꯝ ꯍꯥꯏꯗꯤ ꯍꯟꯖꯤ ꯍꯟꯖꯤ ꯍꯥꯏꯗ꯭ꯔꯁꯨ ꯌꯥꯝꯅ ꯇꯣꯏꯗ꯭ꯔꯁꯨ ꯍꯥꯏꯗꯤ ꯅꯣꯡꯃꯗ ꯅꯨꯃꯤꯠ ꯍꯨꯝꯅꯤꯔꯥ ꯀꯩꯅꯣ ꯗꯨꯃꯥꯏꯟ ꯄꯨꯔꯁꯨ ꯌꯥꯏꯗꯅ
ꯑꯗꯨ ꯕꯣꯇꯜ ꯇꯔꯥ ꯇꯔꯥ ꯄꯤꯕꯗꯨꯕꯨ ꯀꯅꯥꯟ ꯂꯩꯗꯣꯏꯅꯣ
ꯎꯝ ꯐꯠꯇꯦ ꯍꯥꯏꯁꯦ ꯀꯃꯥꯏꯅꯅꯣ
ꯃꯣꯏꯗꯤ ꯑꯃꯨꯛꯇꯪ ꯁꯤꯟꯅꯔꯀꯥꯟꯗ ꯀꯩꯅꯣ ꯇꯧꯔꯣ ꯂꯪꯊꯣꯛꯈ꯭ꯔꯣ ꯍꯥꯏꯕ ꯄꯣꯠꯅꯤ ꯃꯣꯏꯗꯤ
ꯎꯝ ꯑꯩꯅꯁꯨ ꯈꯜꯂꯤꯅꯦ ꯍꯥꯏꯗꯤ ꯑꯃ ꯍꯧꯖꯤꯛꯀꯤ ꯂꯩꯗꯧ ꯕꯣꯇꯜ ꯃꯣꯏꯁꯨꯁꯨ ꯑꯗꯨꯝ ꯄ꯭ꯂꯥꯁꯇꯤꯛꯅꯤꯗꯅ
ꯈꯪꯗꯦ ꯈꯔ ꯀ꯭ꯋꯥꯂꯤꯇꯤ ꯂꯩꯕ꯭ꯔ
ꯎꯝ
ꯑꯗꯨꯃꯥꯏꯅ ꯑꯁꯤꯗꯅꯦ ꯑꯩꯁꯨ ꯈꯤꯇꯪ ꯉꯥꯎꯒꯦ ꯇꯧꯔꯤꯁꯦ
ꯎꯝ ꯆꯥꯛ ꯇꯨꯝ ꯂꯥꯝꯃꯦ ꯄꯨꯛꯆꯦ
ꯎꯝ ꯉꯔꯥꯡ ꯆꯥꯛ ꯈꯤꯇꯪ ꯆꯥꯕꯒꯤꯅꯤ ꯑꯗꯣ ꯍꯧꯖꯤꯛ ꯏꯁꯤꯡ ꯊꯛꯆꯟꯕꯗ ꯄꯨꯛ ꯅꯥꯕꯗ ꯈꯪꯉꯤꯅ
ꯎꯝ
ꯑꯗꯨ ꯑꯗꯨꯃꯥꯏꯅ ꯇꯧꯕꯁꯨ ꯌꯥꯏꯅꯦ ꯇꯥꯃꯣꯒꯤꯗꯣ
ꯈꯪꯗꯦ ꯇꯧꯗꯣꯏꯔꯥ ꯇꯧꯔꯣꯏꯗ꯭ꯔꯥ
ꯑꯗꯣ ꯑꯗꯨꯃꯥꯏꯅꯈꯤ ꯏꯁꯤꯡ ꯈꯤ ꯈꯤꯇꯪ ꯊꯛꯄ ꯑꯣꯏꯅ ꯇ꯭ꯔꯥꯏ ꯇꯧꯒꯦꯔꯥ
ꯌꯥꯅꯤ ꯁꯤ ꯂꯣꯏꯔꯒ ꯇꯧꯔꯒꯦ ꯑꯗꯨꯝ
ꯇꯧꯔꯒꯦ ꯑꯗꯨꯝ ꯍꯥꯏꯗꯤ ꯏꯁꯤꯡ ꯊꯛꯄꯗꯨꯔꯕ
ꯅꯠꯇꯦ ꯁꯤꯌꯥꯁꯨꯠ ꯊꯛꯇꯣꯏꯅꯦ ꯑꯩ
ꯇꯝꯃꯣ ꯑꯗꯨꯗ ꯑꯗꯨꯒꯤ ꯃꯃꯥꯡꯗ ꯏꯁꯤꯡ ꯈꯤꯇꯪ ꯊꯛꯄꯗꯤ ꯆꯥꯛꯈꯥꯎꯗ ꯏꯁꯤꯡ ꯈꯔ ꯇꯥꯔꯒ
ꯊꯛꯇ꯭ꯔꯁꯨ ꯆꯤꯌꯥ ꯁꯤꯗꯇꯨ ꯏꯁꯤꯡ ꯇꯤꯡꯕꯅꯦ
ꯎꯝ
ꯎꯝ
ꯉꯁꯤ ꯗꯦꯠ ꯅꯥꯏꯟ
ꯃꯥꯅꯤ
ꯌꯥꯝ ꯋꯥꯠ ꯌꯥꯝ ꯋꯥꯠꯂꯤꯗ ꯍꯥꯏꯗꯤ ꯃꯣꯏꯒꯤ ꯆꯥꯛ ꯆꯥꯅꯕꯩ ꯈꯣꯠꯄꯩ ꯍꯥꯏꯗꯣ ꯄꯩꯁꯥ ꯀꯩꯀꯥ ꯈꯔ ꯑꯗꯨꯝ ꯁꯦꯝ ꯁꯥꯕ ꯑꯗꯨꯝ ꯅꯪꯈꯤꯕꯁꯨ ꯌꯥꯔꯤꯌꯦ ꯃꯇꯝꯁꯦ
ꯑꯩꯁꯦ ꯗꯦꯠ ꯅꯥꯏꯟꯇꯤꯟ ꯊꯥꯔꯇꯤꯟꯗꯅꯦ ꯄꯩꯁꯥ ꯄꯤꯅꯕ ꯍꯥꯏꯅꯔꯕꯅꯦ ꯍꯥꯏꯅꯕꯅꯦꯕ ꯗꯦꯠ ꯊꯥꯔꯇꯤꯟꯗꯣ ꯃꯟꯗꯦꯗꯅꯤꯗꯅ ꯑꯥ ꯁꯟꯗꯦꯗꯨ ꯊꯣꯡ ꯗꯨꯀꯥꯟ ꯊꯣꯡꯂꯣꯟꯕꯁꯨ ꯌꯥꯏ ꯗꯦꯠ ꯏꯂꯚꯦꯟꯗ ꯄꯣꯠ ꯆꯩ ꯂꯩꯕꯩ ꯗꯨꯃꯥꯏꯅ ꯍꯥꯏꯕꯅꯦ ꯑꯗꯣ ꯉꯔꯥꯡ ꯀꯅꯥꯝ ꯈꯨꯝꯅꯔꯛ ꯇꯦ ꯂꯨꯄꯥ ꯆꯅꯤꯄꯥꯜꯂ ꯆꯥꯃꯥꯄꯜꯂ ꯑꯗꯨꯃꯥꯏꯅ ꯈꯥꯏꯅꯕꯗꯣ ꯀꯔꯝꯕꯅꯣꯗꯣ
ꯂꯦꯝꯃꯁꯨ ꯑꯃꯨꯛ ꯍꯟꯖꯤꯟꯅ ꯌꯥꯏꯗꯅꯀꯣ
ꯎꯝ
ꯑꯗꯣ ꯀꯩ ꯍꯥꯏꯇꯥꯔꯦ ꯑꯥ ꯍꯌꯦꯡꯒꯨꯝꯕ ꯉꯁꯤꯒꯤꯁꯨ ꯈꯔ ꯍꯥꯏꯕꯛ ꯐꯥꯅꯤꯗꯅ ꯑꯗꯨꯒ ꯍꯌꯦꯡ ꯐꯖꯅ ꯍꯥꯏ ꯑꯗꯨꯃꯥꯏꯅ ꯈꯪꯗꯦꯗ ꯆꯦꯛ ꯃꯣꯛ ꯂꯥꯎꯅꯗꯦ ꯍꯥꯏꯕ ꯁꯨꯝꯕ ꯁꯨꯃꯥꯏꯅ ꯇꯧꯕꯁꯦ ꯂꯤꯡꯖꯦꯟ ꯏꯃꯥꯟ ꯃꯥꯟꯅꯗꯦꯕ
ꯎꯝ ꯀꯩꯝ ꯍꯥꯏꯔꯛꯇ꯭ꯔꯦꯕꯨ ꯑꯣꯖꯥꯁꯤꯡꯗ ꯍꯥꯏꯖꯤꯜꯂꯨꯔꯒ ꯎꯝ ꯐꯖꯅꯤ
ꯎꯝ
ꯑꯩ ꯈꯜꯂꯤꯅꯦ ꯁꯤꯁꯦ
ꯑꯩꯅꯁꯨ ꯑꯗꯨꯝ ꯍꯥꯏꯕꯅꯦ ꯍꯥꯏꯗꯤ ꯃꯑꯣꯡ ꯏꯇꯧ ꯇꯧ ꯏꯇꯥ ꯇꯥꯗꯧ ꯃꯥꯟꯗꯦ ꯑꯃꯅ ꯑꯃꯒꯤ ꯃꯣꯠ ꯑꯃꯨꯛ ꯄꯤꯅꯅꯤ ꯑꯃꯅ ꯑꯃꯨꯛ ꯃꯣꯠ ꯄꯤꯅꯅꯤ
ꯁꯤꯗ ꯇꯥꯔꯁꯦꯅ ꯍꯥꯏꯔꯁꯨ ꯃꯣꯏ ꯃꯣꯠ ꯃꯣꯠꯇꯣ ꯄꯤꯅꯔꯦ ꯄꯤꯅꯔꯁꯨ ꯃꯣꯏꯅ ꯐꯖꯅ ꯃꯄꯨꯡ ꯐꯥꯅꯁꯨ ꯇꯧꯔꯣ ꯍꯥꯏꯔꯁꯨ ꯇꯧꯕꯁꯨ ꯉꯝꯃꯣꯏꯕ ꯅꯨꯄꯥ ꯃꯔꯛꯇ ꯍꯥꯏꯔꯒꯅ ꯅꯥꯎꯕꯣꯏꯅꯦ ꯑꯩꯅꯦ ꯁꯨꯃꯥꯏꯅꯅꯦ ꯑꯇꯩ ꯁꯤꯡꯁꯤ ꯆꯦꯛ ꯃꯣꯛꯁꯨ ꯑꯝꯇ ꯂꯥꯎꯗꯦ ꯍꯥꯏꯕ
ꯎꯝ
ꯑꯗꯣ ꯈꯪꯗꯦ ꯈꯥꯏꯖꯤꯟꯅꯕꯒꯤꯁꯦ ꯑꯥ ꯉꯁꯤꯗꯒꯤ ꯑꯗꯨꯝ ꯍꯧꯔꯁꯤꯔꯥ ꯅꯠꯇ꯭ꯔꯒ ꯍꯌꯦꯡꯗꯒꯤ ꯑꯗꯨꯝ ꯍꯌꯦꯡꯅ ꯂꯥꯁ ꯗꯦꯠꯀꯨꯝꯕ ꯑꯗꯨꯝ ꯇꯥꯔꯦ ꯈꯥꯏꯖꯤꯟꯅꯕꯁꯦ
ꯈꯪꯗꯦ ꯌꯦꯡꯒꯤꯅꯤ ꯍꯥꯏꯅꯗꯔ꯭ꯤꯗꯅ ꯄꯩꯁꯥꯗꯣ
ꯍꯥꯏꯅꯗ꯭ꯔꯦ ꯑꯗꯨꯗꯣ ꯃꯣꯏ ꯍꯥꯏꯐꯦꯠ ꯀꯟꯐꯥꯔꯝ ꯇꯥꯔꯒꯗꯤ ꯍꯥꯏꯗꯤ ꯆꯥꯇ꯭ꯔꯦꯠꯃꯨꯡꯅꯁꯨ ꯑꯗꯨꯝ ꯌꯥꯗꯤ ꯌꯥꯏꯕ ꯄꯩꯁꯥ ꯈꯤꯇꯪ ꯍꯟꯗꯔꯗꯤ ꯃꯣꯏꯁꯨ ꯈꯔ ꯌꯥꯅꯔꯛꯄꯒꯤ ꯃꯔꯣꯜ ꯀꯩꯀꯥ ꯂꯣꯟꯅꯔꯛꯄꯁꯦ ꯄꯩꯁꯥ ꯌꯥꯝꯃꯟꯕꯁꯤꯗ ꯕꯤꯠ ꯂꯣꯏ ꯇꯦꯛꯏꯅꯦꯕ ꯑꯗꯨꯒꯤꯅꯦꯕ
ꯌꯥꯝꯗ꯭ꯔꯗꯤ ꯀꯣꯟꯅꯗ꯭ꯔꯗꯤ ꯀꯣꯆꯦꯟ ꯆꯦꯟꯅꯒꯗ꯭ꯔꯥ ꯈꯨꯗꯛꯇ
ꯎꯝ ꯑꯗꯨꯁꯨ ꯆꯨꯝꯃꯦ ꯍꯥꯏꯗꯤ ꯆꯇ꯭ꯔꯦꯠꯃꯨꯛꯁꯤꯅ ꯑꯗꯨꯝ ꯍꯥꯏꯗꯤ ꯆꯥꯎꯔꯥꯛꯄꯅꯤꯕ ꯆꯅꯤꯄꯥꯟꯖꯤꯖꯨ ꯑꯗꯨꯝ ꯌꯥ
ꯆꯅꯤꯄꯥꯟ ꯆꯞ ꯆꯥꯕꯩ ꯇꯥꯏꯞ ꯇꯧꯋꯦ ꯏꯕꯥꯅꯤ ꯄꯥꯕꯗ
ꯎꯝ ꯀꯃꯥꯏꯅꯅꯦ ꯍꯥꯏꯁꯦ
ꯉꯥꯅꯨ ꯀꯦꯖꯤ ꯇꯔꯦꯠꯃꯨꯛ ꯂꯩꯗꯗꯤ ꯌꯥꯔꯣꯏꯌꯦ
ꯎꯝ ꯀꯦꯖꯤ ꯅꯤꯄꯥꯟꯃꯨꯛꯅꯤ ꯑꯩꯅ ꯄꯥꯏꯗꯨꯁꯨ ꯍꯥꯏꯗꯤ ꯑꯥꯥ ꯂꯤꯁꯤꯡ ꯑꯍꯨꯝꯒ ꯆꯅꯤꯃꯨꯛ ꯗꯨꯗ ꯂꯩꯔꯦꯕ
ꯑꯗꯣ ꯍꯣꯏ ꯂꯤꯁꯤꯡ ꯂꯤꯁꯤꯡ ꯑꯍꯨꯝꯒ ꯆꯅꯤ ꯑꯗꯨꯃꯥꯏꯅ ꯂꯩꯔꯦꯕꯀꯣ
ꯎꯝ
ꯑꯗꯣ ꯑꯩꯈꯣꯏꯅ ꯆꯅꯤꯄꯥꯟ ꯈꯥꯏꯅꯕꯗ ꯂꯤꯁꯤꯡ ꯅꯤꯄꯥꯟ ꯇꯥꯏ ꯍꯥꯏꯌꯦꯕ ꯈꯣꯏ ꯇꯥꯃꯥꯊꯣꯏꯅ ꯇꯥꯃ ꯊꯣꯏꯗꯤ ꯐꯥꯗꯦ ꯈꯣꯏ ꯇꯔꯥꯅ ꯄ꯭ꯔꯤꯌꯥꯡꯀꯥ ꯀꯨꯃꯥꯔꯤ ꯌꯥꯎꯔꯣꯏꯕꯀꯣ ꯑꯗꯨ ꯆꯍꯤ ꯅꯤꯄꯥꯟ ꯇꯥꯕ ꯃꯥ ꯌꯥꯎꯔꯣꯏ ꯍꯥꯏꯌꯦ ꯃꯥ ꯆꯠꯁꯨ ꯆꯠꯈ꯭ꯔꯅꯤꯕ ꯑꯗ ꯑꯈꯣꯏꯅ ꯈꯟꯅꯔꯤ ꯃꯇꯝꯗꯗꯤ ꯑꯗꯨꯃꯥꯏꯅ ꯇꯧꯔꯅꯤ ꯑꯗꯨꯗꯨꯒ ꯀꯅꯣ ꯂꯦꯝꯕ꯭ꯔꯥ ꯃꯔꯤꯒ ꯆꯠ ꯆꯥꯅꯤꯄꯥꯟ ꯅꯦꯝꯗ꯭ꯔꯥ ꯆꯨꯝꯕꯔꯥ ꯑꯩꯅꯥ ꯍꯥꯏꯖꯦ ꯃꯔꯤꯒ ꯆꯅꯤꯄꯥꯟꯗꯣ ꯑ ꯊꯥꯎ ꯀꯀꯝ ꯊꯥꯎꯅꯦ ꯊꯥꯎ ꯂꯩ ꯊꯥꯎ
ꯊꯥꯎ ꯇꯤꯜꯍꯧ ꯆꯅꯝ ꯎꯝ
ꯏꯟꯖꯤꯟ ꯊ ꯏꯟꯖꯤꯟ ꯊꯥꯎꯗꯣ ꯂꯩꯖꯦ ꯍꯥꯏꯕꯅꯦꯕ ꯑꯗꯨꯅ ꯍꯥꯎꯋꯦꯅ
ꯀꯔꯝꯕꯅꯣ ꯑꯃ ꯔꯨꯁ ꯍꯥꯏꯕꯥ ꯑꯗꯨꯝꯕꯗꯨꯔꯕ
ꯍꯪꯒꯥꯝ ꯊꯥꯎ ꯍꯪꯒꯥꯝ ꯊꯥꯎ
ꯑꯥ
ꯑꯗꯨꯗꯣ ꯂꯦꯇꯔ ꯕꯣꯇꯜꯒꯤꯗꯣ ꯂꯤꯇꯔꯗꯣ ꯑꯅꯤꯃꯨꯛ ꯂꯩꯔꯒ ꯌꯥꯅꯤ ꯍꯥꯏꯕ
ꯎꯝ
ꯑꯗꯣ ꯂꯤꯇꯔꯗꯣ ꯂꯨꯄꯥ ꯆꯅꯤ ꯍꯦꯟꯅ ꯄꯤꯕꯅꯦꯕ ꯑꯗꯨꯝ ꯆꯧꯉꯥ ꯄꯥꯔꯅꯤ ꯑꯗꯩ ꯇꯤꯜꯍꯧ ꯆꯅꯝ ꯃꯔꯨ ꯃꯔꯥꯡ ꯑꯗꯒꯤ ꯁꯂꯥꯠꯀꯤ ꯄꯣꯠ ꯆꯩꯩ ꯏꯔꯣꯝꯕꯗ ꯌꯥꯎꯔꯣꯅꯨ ꯍꯥꯏꯕ꯭ꯔꯥ ꯀꯩꯅꯣꯝ ꯍꯥꯏꯕꯅꯦꯕ ꯑꯣꯖꯥꯁꯤꯡꯅ ꯑꯣꯖꯥꯅ ꯏꯟꯒꯥ ꯃꯣꯏꯅ ꯍꯥꯏꯖꯦ ꯌꯦꯟꯒ ꯑꯥ ꯉꯅꯨ ꯌꯦꯟꯅꯦ ꯉꯅꯨꯅꯦ ꯁꯂꯥꯠꯀ ꯑꯗꯨꯝ ꯑꯗꯨ ꯑꯍꯨꯝꯗꯣ ꯇꯧ ꯍꯥꯏꯕꯅꯦꯕ
ꯎꯝ ꯑꯁ ꯀꯣꯛ ꯉꯥꯎꯈꯠꯂꯦꯅꯦ
ꯑꯗꯨ ꯑꯣꯏꯔꯗꯤ ꯗꯨꯃꯥꯏꯅ ꯇꯤꯂꯧ ꯆꯅꯝꯅꯦ ꯁꯂꯥꯠꯀꯤ ꯄꯣꯠ ꯆꯩꯅꯦ ꯂꯩ ꯂꯨꯞꯄ ꯆꯧꯉꯥ ꯈꯥꯏꯗꯣꯛꯈ꯭ꯔꯣ
ꯎꯝ
ꯂꯤꯁꯤꯡ ꯑꯃ ꯂꯩꯒꯔꯥꯕ ꯑꯗꯨꯗꯤ ꯃꯔꯤꯒ ꯂꯤꯁꯤꯡ ꯁꯤꯡ ꯃꯔꯤꯒ ꯆꯅꯤ ꯂꯩꯔꯦꯀꯣ ꯑꯗꯨꯗꯤ ꯂꯤꯁꯤꯡ ꯑꯍꯨꯝ ꯆꯇ꯭ꯔꯦꯠ ꯈꯠꯇ ꯉꯥꯏꯔꯕ ꯑꯗꯨꯗꯨꯅ ꯎꯝ ꯌꯦꯟ ꯂꯩꯗꯣꯏꯅꯦꯕ
ꯌꯦꯟꯖꯦ ꯑ ꯆꯍꯨꯝ ꯑꯗꯨꯃꯥꯏ ꯂꯩꯕ ꯌꯥꯕꯅꯤ
ꯑ ꯆꯅꯤ ꯀꯦꯖꯤꯗ ꯆꯅꯤꯒꯤ ꯑꯩꯠꯇꯤ ꯄꯤ ꯑꯩꯠꯇꯤ ꯅꯠꯇꯦ ꯅꯥꯏꯟꯇꯤꯗ ꯀꯩꯅꯣ ꯄꯤꯕꯀꯣꯁꯤꯗ ꯑꯗꯨꯗꯤ ꯂꯨꯄꯥ ꯑꯗꯨꯃꯥꯏꯅ ꯆꯍꯨꯝ- ꯆꯍꯨꯝ ꯄꯥꯔꯣ ꯌꯦꯟꯗꯣ ꯀꯦꯖꯤ ꯀꯌꯥ ꯊꯣꯡꯉ ꯌꯥꯅꯤ?
ꯎꯝ ꯃꯤ ꯀꯌꯥꯅꯣ ꯃꯤ ꯑꯅꯤꯅ ꯑꯗꯨ ꯈꯛꯇꯅ ꯑꯗꯨꯅꯦ ꯍꯥꯏꯒꯨꯝ ꯇꯧꯗꯥꯏꯅꯦ?
ꯃꯤ ꯑꯅꯤ ꯈꯛꯇꯤꯁꯨ ꯆꯥꯔꯣꯏꯗꯅ ꯊꯣꯡꯉꯗꯤ ꯑꯩꯈꯣꯏꯁꯨ ꯆꯥꯔꯣꯏꯗ꯭ꯔꯣ ꯑꯇꯩꯁꯨ ꯆꯥꯔꯣꯏꯗ꯭ꯔꯣ ꯀꯩꯅꯣꯅꯦ ꯅꯪ ꯉꯥꯡꯉꯤ
ꯎꯝ ꯍꯣꯏ ꯇꯝꯃꯣ ꯑꯗꯨꯗꯤ ꯎꯝ ꯀꯦꯖꯤ ꯑꯅꯤ